ꯆꯄꯗꯤ
ꯅꯣꯛ ꯅꯣꯛꯔꯒ ꯃꯥ ꯍꯣꯏ ꯍꯣꯏ
ꯎꯝ
ꯇꯥꯏꯌꯦ ꯇꯥꯏꯌꯦ ꯉꯁꯤ ꯃꯉꯥꯔꯥꯛ ꯇꯧꯒꯅꯤ
ꯅꯪꯒꯤ ꯋꯥꯔꯤ ꯃꯌꯥꯝꯗ ꯁꯥꯔꯁꯦ ꯍꯧꯖꯤꯛ
ꯁꯣꯔꯒ ꯂꯣꯏꯔꯦ ꯑꯥ ꯀꯩꯅꯣꯅꯦ ꯑꯦ ꯑꯥ ꯃꯤ ꯀꯌꯥ ꯃꯨꯛꯇꯤ ꯂꯩꯒꯦ ꯑꯗꯨꯗ
ꯍꯥꯏꯕꯗꯤ
ꯅꯣꯏꯒꯤ ꯊꯕꯛ ꯃꯐꯝꯗꯨꯗ ꯅꯨꯡꯇꯤꯒꯤ ꯆꯠꯇ꯭ꯔꯣꯕ
ꯅꯤꯇꯤꯒꯤ ꯆꯠꯇꯕꯒꯤꯅꯤꯅ ꯑꯩꯒꯤ ꯗꯗꯥꯗꯣ
ꯑꯥ
ꯑꯩꯒꯤ ꯁꯦꯅꯤꯌꯔꯗꯣ ꯉꯁꯤꯅ ꯏꯝꯐꯥꯜꯗꯒꯤ ꯊꯣꯛꯂꯛꯀꯗꯕ ꯑꯗꯨꯗ꯭ꯒꯤ ꯑ ꯍꯧꯖꯤꯛꯇꯤ ꯌꯥꯝ ꯆꯤꯡ
ꯂꯝꯕꯤꯗꯣ
ꯆꯄ ꯌꯥꯏ ꯍꯥꯏꯌꯦ ꯍꯣꯏ ꯊꯥꯕ ꯌꯥ ꯗꯦꯌꯦ ꯑꯗꯣ ꯗꯨ ꯊꯥ ꯅꯝꯐꯨꯗ ꯊꯥꯈ꯭ꯔꯦꯌꯦ
ꯑꯣ
ꯃꯥ ꯌꯥꯎꯔ ꯍꯔꯛ ꯉꯁꯥꯏꯗꯨ ꯀꯔꯤꯅꯣ ꯑꯈꯣꯏ ꯆꯥꯛ ꯍꯦꯛ ꯆꯥꯐꯝꯗꯣ ꯌꯥꯎꯔꯦ ꯍꯥꯏꯕꯅꯦ ꯑꯗꯨ ꯂꯥꯛ ꯃꯥ ꯂꯥꯛꯑꯗꯤ ꯊꯕꯛ ꯁꯤꯟꯕ ꯍꯧꯔꯅꯤ ꯃꯥ ꯂꯩꯇꯕꯤꯒꯤ ꯑꯩ ꯏꯃꯥꯟꯅꯕꯤ ꯏꯃꯥꯟꯅꯕꯈꯣꯏ ꯀꯣꯏꯔ ꯅꯨꯉꯥꯏ ꯃꯥꯒꯤ ꯃꯇꯨꯡ ꯏꯜꯂꯗꯤ ꯁꯤꯒꯦ ꯁꯤꯒꯦ ꯍꯧꯔꯅꯤ ꯍꯟꯗꯛꯁꯦ ꯗꯦꯠ ꯅꯥꯏꯟꯗ ꯎꯝ ꯐꯣꯔꯇꯤꯟ ꯐꯤꯐꯇꯤꯟ ꯁꯤꯇꯤꯡ ꯂꯩꯌꯦꯕꯀꯣ
ꯑ
ꯑꯗꯨꯃꯥꯢ ꯑꯗꯨꯒꯨꯝꯕ ꯂꯩꯔꯗꯤ ꯌꯥꯝ ꯆꯤꯟꯕꯅꯦ ꯄꯦꯟꯕꯅꯤ ꯐ ꯃꯇꯝ ꯐꯪꯕ ꯊꯕꯛ ꯆꯠꯈꯔꯗꯤ ꯄꯨꯡ ꯃꯔꯤ
ꯑꯗꯣ ꯅꯣꯏ ꯀꯩꯅꯣ ꯉꯔꯥꯡ ꯆꯠꯄꯗ ꯅꯨꯄꯥ ꯋꯥꯡꯕ ꯑꯃ ꯂꯩꯕꯗꯣ
ꯑꯥ ꯑꯥ
ꯑꯗꯨꯗꯤ ꯑꯗꯨꯝ ꯎꯋꯦꯗ ꯈꯪꯗꯤ ꯈꯪꯅꯗꯦꯗ ꯑꯗꯣ
ꯑꯈꯣꯏ ꯇꯥꯏꯃꯦꯡꯗ ꯋꯥꯡꯕ ꯑꯩꯈꯣꯏ ꯑꯩꯈꯣꯏꯒꯤ ꯃꯤꯗꯣ ꯑꯩꯈꯣꯏꯒꯤ ꯃꯤꯗꯣ ꯌꯥꯝ ꯃꯥꯁꯨ ꯋꯥꯡꯕꯗ ꯆꯤꯡꯕꯒꯤ ꯂꯣꯏꯅ ꯈꯪꯅꯕꯅꯤ
ꯅꯤꯡꯉꯥꯏꯅꯤꯗꯅ ꯑꯃ
ꯎꯝ
ꯊꯣꯛ ꯊꯣꯛꯄꯅꯦꯕ
ꯑꯥ ꯍꯣꯏ ꯍꯣꯏ
ꯑꯗꯨ ꯃꯇꯝ ꯑꯗꯨ ꯃꯇꯝ ꯑꯥ ꯁꯥꯅ ꯎꯝ ꯑꯥꯗꯀꯣ ꯃꯊꯛꯔꯣꯝꯗꯀꯣ
ꯅꯪꯁꯨ ꯂꯩꯕ꯭ꯔꯥ ꯑꯗꯨꯗ
ꯑ ꯑꯗꯨ ꯅꯨꯃꯤꯠꯇꯣ ꯑꯩꯗꯨꯕꯨ ꯆꯠ ꯁꯦ ꯍꯥꯏꯕꯅꯦꯕ ꯑꯩꯈꯣꯏꯒꯤ ꯇ꯭ꯔꯥꯏꯕꯀꯤ ꯔꯤꯄ꯭ꯔꯖꯦꯟ ꯑꯣꯏꯅ ꯃꯥꯅ ꯅꯨꯄꯥ ꯑꯣꯏꯒꯦ ꯑꯩꯕꯨ ꯅꯨꯄꯤ ꯑꯣꯏꯒꯦ ꯍꯥꯏꯅ ꯑꯦ ꯑꯩ ꯑꯩꯈꯣꯏꯅꯤꯗꯤ ꯗꯣꯔꯐꯀ ꯖꯥꯏꯟ ꯑꯣꯟꯈ꯭ꯔꯅꯤ ꯑꯩꯗꯤ ꯉꯝ ꯑꯩꯅ ꯔꯤꯖꯦꯛ ꯇꯧꯈ꯭ꯔꯦ ꯑꯗꯨꯒꯤ
ꯑꯩꯁꯨ ꯊꯣꯛꯄꯅꯦ ꯑꯗꯨꯗꯣ
ꯑꯣ ꯑꯣꯏꯕ꯭ꯔꯥ ꯑꯩ ꯑꯦ ꯑꯗꯨꯗꯤ ꯈꯪꯅꯔꯝꯒꯗꯕꯅꯤꯅꯦ ꯆꯅꯤꯡꯗꯦꯍꯦ ꯑꯗꯨꯒꯨꯝꯕ
ꯑꯗꯨꯗꯒꯤ ꯑꯗꯨ ꯅꯨꯄꯥꯗꯨ ꯎꯕꯅꯤꯅꯦ
ꯑ ꯃꯥꯗꯤ ꯎꯝ ꯎꯝ
ꯗꯨꯅꯤꯗ
ꯇꯃꯦꯡꯂꯣꯝꯗꯁꯨ ꯌꯥꯝ ꯎꯕꯅꯦ ꯃꯥꯗꯤ ꯁꯤꯐꯥꯏ ꯑꯣꯏꯕꯒꯤꯀꯣ ꯑꯗꯨꯝ ꯎꯝ ꯃꯅꯤꯄꯨꯔꯒꯤꯅꯦ
ꯑꯦꯝ ꯑꯥꯔ
ꯎꯝ ꯄꯤ ꯑ
ꯍꯤꯢꯗꯤ ꯑꯥꯆꯥ ꯔꯦꯡ ꯄꯥꯏꯕ꯭ꯔꯣ
ꯔꯦꯡꯃꯛ ꯇꯤ ꯄꯥꯏꯗꯝ ꯃꯥꯜꯂꯦꯗ ꯑꯦꯁ ꯄꯤꯒꯨꯝꯕꯗꯣ ꯃꯥꯅ ꯕꯣꯗꯤꯒꯥꯔꯠ ꯏꯆꯝ ꯆꯝꯅꯥ ꯇꯧꯕꯅꯦ
ꯑꯣ ꯕꯣꯗꯤ ꯒꯥꯔꯠꯗꯤ ꯃꯥꯟꯕꯅꯤꯍꯦ ꯐꯖꯅ
ꯑꯦ ꯅꯩꯕꯅꯦ ꯍꯥꯏꯕꯗꯤꯀꯣ ꯌꯥꯝ ꯅꯣꯡꯃꯩ ꯃꯥ ꯌꯨꯅꯤꯐꯣꯔꯝ ꯐꯤꯠ ꯇꯧꯔꯗꯤ ꯂꯣꯏꯔꯝꯅꯤ ꯃꯤ ꯂꯣꯏꯅ ꯉꯥꯡꯅꯕꯅꯤ
ꯎꯝ
ꯑꯗꯨ ꯈꯪꯗ꯭ꯔꯦ ꯍꯩꯁ ꯄꯥꯈꯪ ꯈꯣꯏꯁꯦ
ꯋꯥꯡꯕꯁꯦ ꯄꯥꯝꯗꯤ ꯄꯥꯝꯝꯕ꯭ꯔꯣꯕ ꯅꯪꯁꯨ
ꯋꯥꯡꯃꯟꯕꯒꯤ ꯄꯥꯝꯗꯦꯗ ꯃꯥ ꯍꯣꯏ ꯂꯥꯏꯛ ꯑ ꯄꯥꯝꯃꯦ ꯍꯥꯏꯁꯤꯔꯀꯣ ꯃꯤꯁꯦ ꯄꯥꯝꯃꯦ ꯑꯗꯨ ꯑꯣꯏꯔꯁꯨ ꯑꯩꯒꯤꯗꯃꯛ ꯑꯣꯏꯗꯗꯤ ꯄꯥꯝꯗꯦꯕ ꯍꯥꯏꯕꯗꯤ ꯆꯥꯟꯅꯗꯦꯕ ꯌꯦꯡꯕ ꯀꯥꯟꯗꯁꯨ ꯅꯨꯡꯉꯥꯏꯇꯦ ꯃꯣꯏꯁꯨ ꯗꯨꯝ
ꯑꯗꯣ ꯑꯗꯨꯒꯨꯝꯕꯗꯣ ꯄꯥꯝꯅꯩꯩꯅ ꯃꯤ ꯈꯔꯗꯤ
ꯎꯝ ꯃꯥꯗꯤ ꯑꯩ ꯄꯥꯝꯕꯅꯤꯍꯦ
ꯌꯥꯗꯦ ꯑꯦ ꯌꯥꯗꯦꯗ ꯌꯥꯔꯦ ꯋꯥꯡꯃꯜꯂꯁꯨ ꯐꯠꯇꯦ
ꯃꯣꯏꯁꯦ
ꯑꯩꯗꯤ ꯑꯩꯗꯤ ꯆꯞ ꯆꯥꯔꯅꯤꯅ ꯑꯗꯨꯗꯤ
ꯏꯁ ꯏꯁ ꯅꯨꯡꯉꯥꯏꯕꯗꯣ ꯃꯥꯅ
ꯑꯣ
ꯎ ꯃꯥ ꯍꯨꯋꯥꯡꯃꯟꯕꯒꯤ ꯑꯣꯏꯔꯝꯕꯁꯨ ꯌꯥꯏ
ꯆꯍꯤꯗ ꯉꯥꯏꯔꯦꯕ ꯈꯦꯅꯕꯁꯦ
ꯁꯤꯗ ꯉꯥꯏꯔꯦ ꯎꯄꯥꯏ ꯂꯩꯇ꯭ꯔꯦ
ꯅꯪ ꯍꯥꯟꯅ ꯄꯣꯛꯂꯝꯝꯕ ꯌꯥꯗ꯭ꯔꯣ
ꯌꯥꯕꯅꯤꯅꯦ ꯀꯩꯅꯣ ꯑꯩ
ꯑ ꯅꯨꯄꯤ ꯇꯧꯔꯗꯤ ꯑꯁ ꯁꯤꯗꯤ ꯅꯨꯄꯥ ꯐꯥꯕꯤꯅꯤꯅꯦ ꯍꯥꯏꯅ ꯍꯥꯏꯔꯒꯅꯤ꯫ ꯑꯣ ꯑꯗꯨ ꯑꯩ ꯉꯝꯃꯔꯣꯏ
ꯍ ꯂꯩꯕꯅꯤꯗ ꯑꯗꯨ ꯑꯣꯏꯔꯁꯨꯨ ꯃꯤ ꯇꯧꯅꯕꯅꯤꯗ ꯍꯟꯗꯛꯀꯤ ꯅꯍꯥꯟꯒ ꯍꯥꯏꯔꯗꯤ ꯍꯟꯗꯛꯁꯤꯗꯤ ꯌꯥꯝ ꯈꯦꯠꯅꯔꯕꯅꯤꯅ ꯃꯇꯝꯗ
ꯐꯪꯗꯦ ꯑꯉꯥꯡꯣꯏ ꯏꯆꯦ ꯈꯪꯗꯦ ꯑꯉꯥꯡꯈꯣꯏꯒꯤꯕꯤꯤꯗ꯭ꯔꯥ ꯈꯪꯗꯦ ꯑꯩꯁꯦ ꯑꯉꯥꯡ ꯃꯆꯥ ꯑꯩꯒꯤ ꯆꯍꯤ ꯃꯇꯨꯡꯏꯟꯅ ꯑꯩꯒꯤ ꯃꯦꯆꯨꯔꯤꯇꯤꯗ ꯂꯩ꯫ ꯋꯥꯉꯥꯡ ꯁꯪꯉꯥꯡꯗꯣ ꯇꯧꯗꯕꯒꯤ ꯑꯉꯥꯡꯈꯣꯏ ꯑꯩꯉꯣꯟꯗ ꯌꯥꯝ ꯅꯨꯡꯁꯤ
ꯑꯉꯥꯡ ꯉꯥꯡ ꯌꯥꯝ ꯌꯥꯝ ꯂꯥꯛꯄ꯭ꯔꯕ
ꯑꯉꯥꯡ ꯈꯣꯏꯅ ꯍꯦꯟꯅ ꯂꯥꯛꯄ ꯃꯥꯜꯂꯦꯅ ꯍꯥꯏꯗꯤ ꯑꯉꯥꯡ ꯑꯣꯏꯅ ꯈꯜ ꯎ ꯃꯣꯏꯗ ꯃꯣꯏꯒꯤ ꯂꯩꯀꯥꯏꯒꯤ ꯇꯥꯏꯞ ꯑꯗꯨꯝ ꯈꯜꯂꯦꯕ ꯈꯪꯕ꯭ꯔꯥ꯫ ꯅꯣꯛꯅꯤꯡꯕꯗꯣ ꯑꯩꯈꯣꯏꯅꯗꯤ ꯃꯣꯏꯕꯨꯗꯤ ꯑꯉꯥꯡꯝ ꯆꯥꯒꯨꯝꯅ ꯈꯜꯂ ꯂꯩꯔ ꯃꯥ ꯄꯜꯂꯒ ꯂꯦꯌꯦꯔ ꯑꯜ ꯂꯩꯔꯦ꯫ ꯎꯝ
ꯑꯁꯦꯡꯕꯅꯦꯅ ꯑꯁꯦꯡ ꯆꯪꯕꯗ ꯍꯥꯏꯔꯗꯤ ꯅꯣꯛꯄ ꯇꯥꯕꯅꯤꯅ
ꯎꯝ ꯑꯗꯨꯗꯤꯅꯥ ꯁꯁꯤꯡꯕ ꯍꯥꯏꯅꯤ ꯀꯩꯅꯣ
ꯑꯥ ꯎꯄꯥꯏꯂꯩꯇ꯭ꯔꯦ ꯑꯈꯣꯏꯗꯤ꯫ ꯈꯔ
ꯎ
ꯆꯍꯤꯁꯦ ꯈꯔ ꯌꯥꯗꯕꯅꯤꯅ ꯎꯄꯥꯏ ꯂꯩꯇ꯭ꯔꯦ꯫
ꯎꯝ ꯃꯤꯁꯥꯥꯛꯁꯨ ꯈꯪꯅꯗ꯭ꯔꯒ ꯏꯁ
ꯅꯣꯛꯅꯤꯡꯉꯦꯀꯣ ꯅꯪꯁꯦ ꯅꯣꯡꯃ ꯅꯪꯉꯣꯟꯗ ꯎꯝ ꯑꯩꯈꯣꯏ ꯌꯨꯝꯗ ꯂꯥꯛꯄ ꯀꯥꯟꯗ ꯑꯩꯈꯣꯏꯒꯤ ꯊꯦꯡꯅꯔꯒ ꯀꯛꯁꯤ ꯄꯤꯕꯤ
ꯑꯩꯗꯤ ꯈꯪꯗꯕ ꯁꯥꯔꯒ ꯂꯣꯏꯔꯦ ꯀꯩꯅꯣ ꯑꯗꯨꯝꯀꯟꯗꯗꯤ ꯅꯠꯇꯦ ꯅꯠꯇꯦ ꯑꯩ꯫ ꯑꯩ ꯅꯠꯇꯦ ꯑ ꯅꯠꯇꯦ ꯍꯥꯏ ꯍꯥꯏꯖꯤꯜꯂꯒ ꯂꯣꯏꯔꯦ
ꯑꯩ ꯌꯥꯝ ꯃꯤ ꯈꯪꯅꯕ ꯌꯥꯝꯕꯅꯤꯀꯣ
ꯎꯝ
ꯅꯪꯕꯨꯏꯔꯦ ꯊꯤꯒꯦ ꯍꯥꯏꯔꯗꯤ ꯍꯧꯖꯤꯛꯁꯨ ꯈꯪꯔꯝꯃꯗꯕꯅꯦ ꯑꯩꯅ ꯊꯤꯒꯠꯇꯕ ꯋꯥꯅꯦ ꯏ꯫
ꯏ ꯌꯥꯔ
ꯁꯦꯡꯕꯅꯦꯍꯦ ꯈꯪꯉꯨ
ꯗꯨꯃꯥꯏ ꯇꯧꯒꯅꯨꯀꯣ ꯂꯥꯛ ꯇꯃꯦꯡꯂꯣꯡꯕꯨ ꯀ ꯃꯆꯥꯅꯦ ꯀꯔꯤꯔꯣ ꯃꯄꯥꯟꯒꯤ ꯃꯤ ꯐꯥꯎꯁꯨ ꯂꯣꯏꯅ ꯈꯪꯅꯔꯒ ꯂꯩꯕ ꯀꯥꯟꯁꯤꯗ ꯍꯧꯖꯤ ꯀꯥꯟ ꯃ ꯇꯝꯁꯤꯗ
ꯃꯤꯗꯤ ꯎꯀꯤꯜꯅꯤꯅ ꯍꯥꯥ ꯁꯤ ꯁꯤꯒꯨꯝꯕ ꯈꯪꯗ ꯁꯤꯒꯨꯝꯕ ꯁꯟꯗꯣꯛꯄ ꯊꯤꯗꯣꯛ ꯊꯤꯖꯤꯟ ꯇꯧꯕꯁꯤꯗꯤ ꯍꯩꯔꯝꯃꯅꯤꯅꯦ
ꯎꯝ ꯍꯥꯏꯕꯅꯦ ꯍꯥꯏꯕꯅꯦ ꯄꯨꯡꯇꯧ ꯇꯧꯒꯅꯨ ꯑꯉꯥꯡꯈꯣꯏꯕꯗꯤ ꯀꯇꯥꯏꯇꯥꯒꯤ
ꯃꯁꯇꯔꯁꯨ ꯇꯧꯕ꯭ꯔꯥ
ꯇꯧꯗꯦ ꯇꯧꯗꯦ ꯑꯩ ꯇꯧꯈꯤꯅꯤ ꯃꯌꯨꯝ ꯄꯥꯟꯕ ꯃꯇꯨꯡꯗ ꯑꯩ ꯅꯨꯄꯥꯕꯨ ꯌꯣꯛꯍꯟꯒꯦ ꯍꯧꯖꯤꯛꯀꯥꯟꯗꯤ ꯑꯗꯨ ꯇꯝ ꯈꯔꯗꯤ ꯌꯥꯗꯦꯕꯀꯣ ꯑꯗꯨꯒꯤ ꯃꯥꯅ ꯌꯣꯛꯍꯟꯒꯅꯤ ꯍꯌꯦꯡ꯫
ꯌꯣꯛꯄꯤꯌꯨꯔꯕ
ꯅꯪꯗꯤ ꯅꯪꯒꯤꯁꯤ ꯂꯣꯏꯗ꯭ꯔꯤꯉꯩꯗ ꯑꯩ ꯌꯣꯛꯀꯗꯕ ꯑꯜ꯫ ꯁꯤꯔꯅꯤ ꯁꯤꯔꯅꯤ
ꯀꯥꯃꯤꯟꯅꯔꯒ ꯂꯣꯏꯒꯦꯅ
ꯏꯁ ꯑꯍꯣꯏ ꯅꯪꯍꯥꯟꯅ ꯂꯣꯏꯔꯣ ꯑꯦꯜ ꯑꯦꯜ ꯕꯤꯗ ꯂꯣꯏꯍꯣꯏ ꯂꯣꯏꯔꯣ ꯑꯗꯨꯒ ꯑꯦꯜ ꯑꯦꯜ ꯑꯦꯝ ꯇꯝꯃꯤꯟꯅꯔꯁꯤꯀꯣ ꯀꯣꯂꯦꯖ ꯑꯃꯗ꯫
ꯎꯝ
ꯎꯝ ꯅꯪ
ꯉꯥꯏ ꯉꯥꯏ ꯉꯥꯏꯕꯤꯒꯦ ꯍꯥꯏꯔꯣ
ꯏꯁ ꯋꯔꯤꯗꯣ ꯅꯠ ꯇꯤꯌꯦ ꯇꯥꯃꯤꯟꯅꯅꯤꯕ ꯑꯗꯨ ꯂꯨꯍꯣꯡꯕ ꯃꯇꯨꯡꯗ ꯅꯪ ꯂꯣꯏꯕꯀꯥꯟꯗ ꯉꯥꯏꯒꯦꯕ ꯅꯪꯒꯤ ꯇꯝꯃꯤꯟꯅꯁꯦ ꯍꯥꯏ ꯋꯥꯅꯦꯕꯀꯣ ꯀꯣꯂꯦꯖ ꯑꯃꯗ ꯅꯪꯒꯤ ꯅꯨꯄꯤ ꯑꯣꯏꯔꯒ ꯇꯝꯃꯤꯟꯅꯁꯦ ꯍꯥꯏꯕ ꯅꯪ ꯍꯦꯕ
ꯅꯠꯇꯦ ꯑꯩꯗꯤ ꯑꯗꯨ ꯍꯥꯏꯕꯅꯦ ꯑꯩꯗꯤ ꯑꯗꯨꯝ ꯍꯥꯏꯕꯅꯤꯅ
ꯅꯠꯅꯦ
ꯁꯦꯡꯕꯅꯦ ꯑꯗꯨ ꯍꯥꯏꯕꯅꯦ
ꯎꯝ
ꯋꯥꯔꯤ ꯈꯔ ꯐꯖꯕ ꯁꯔꯛꯑꯣꯅꯦ ꯑꯗꯨꯗꯤ꯫
ꯀꯔꯤ ꯋꯥꯔꯤ ꯁꯥꯁꯤꯔꯥ ꯅꯪ ꯀꯔꯤ ꯋꯥꯔꯤ ꯇꯥꯅꯤꯡꯕ꯭ꯔꯥꯅ ꯅꯪ ꯍꯪꯉꯣ ꯑꯩ ꯍꯥꯏꯕꯤꯒꯦ꯫ ꯑꯗꯨ ꯅꯪ ꯎꯝ ꯑꯁꯤ ꯑꯩꯈꯣꯏ ꯌꯨꯝ ꯈꯨꯟ ꯂꯛꯑꯗꯤ ꯀꯩ ꯆꯔꯁꯇꯥ ꯀꯥꯕ꯭ꯔꯥ
ꯈ꯭ꯋꯥꯏꯗ ꯆꯥꯎꯕꯗꯣ
ꯇꯥꯎꯟꯒꯤ
ꯑꯥꯥ
ꯑ ꯑꯥ ꯑꯥ ꯑ ꯅꯣꯏ ꯔꯣꯝꯗ ꯀꯣ ꯅꯣꯏ ꯂꯩꯀꯥꯏꯔꯣꯝꯗ
ꯑꯦ ꯕꯤ ꯁꯤꯗꯣ
ꯍꯥꯥ
ꯈꯪꯉꯦꯅ ꯏꯨꯃꯅꯨꯌꯦꯜ
ꯎꯝ ꯎꯝ ꯈꯪꯉꯦ ꯈꯪꯉꯦ
ꯑꯗꯨ ꯏꯃꯅꯨꯌꯦꯜꯒꯤ ꯃꯤꯁꯤꯡꯗꯤ ꯑꯩꯕꯨ ꯈꯪꯉꯣꯏ꯫
ꯃꯥꯅ ꯀꯤꯕꯗꯣ ꯍꯧꯖꯤꯛꯇꯤ ꯃꯥꯅ ꯂꯣꯏꯅ ꯍꯥꯏꯗꯣꯛꯈ꯭ꯔꯦ ꯍꯥꯏꯕ
ꯑꯗꯨꯝ ꯍꯥꯏꯗꯤ ꯑꯩꯗꯤ ꯂꯣꯠꯄ ꯃꯤꯅꯦꯕ ꯑꯗꯨꯝ ꯂꯣꯠꯂꯒ ꯂꯩꯕ ꯃꯤꯅꯦꯕ
ꯗꯣꯠꯂꯨꯁꯨ ꯀꯅꯥꯔ ꯑꯃꯗꯤ ꯈꯪꯉꯝꯃꯒꯅꯤꯅ ꯀꯩꯅꯣ꯫
ꯑꯗꯨꯒꯔꯁꯨ ꯅꯪ ꯊꯤꯗꯣꯔꯔꯛꯄꯗꯅ ꯈꯪꯉꯣꯏ
ꯏ ꯂꯥꯏ ꯅꯅꯨꯡꯗꯤꯦ
ꯑꯩꯒꯤ ꯐꯣꯇꯣ ꯐꯥꯎ ꯂꯩꯗ꯭ꯔꯒ ꯀꯃꯥꯏꯅ ꯊꯤꯗꯕ
ꯎꯝ ꯑꯩꯁꯨ ꯈꯪꯗꯦꯅ ꯑꯗꯨꯕꯨꯗꯤ ꯅꯝꯃꯤꯡ ꯍꯥꯡꯗꯣꯏꯅꯦ ꯀꯩꯅꯣ
ꯏꯁꯩ ꯑꯩꯗꯣ ꯌꯨꯠ ꯌꯨꯠ ꯀꯌꯥ ꯂꯩꯕ꯭ꯔꯥ ꯈꯪꯕ꯭ꯔꯥ
ꯎꯝ ꯈꯪꯉꯦꯍꯦ ꯎꯝ ꯑꯩꯗꯤ ꯆꯖꯔꯆꯇ ꯊꯤꯔꯣꯏꯌꯦ ꯅꯣꯏ ꯀꯥꯏꯗꯅ ꯌꯨꯝ ꯈꯪꯉꯦ ꯑꯩ
ꯎꯝ ꯀꯗ
ꯀꯣꯂꯦꯖ ꯐꯣꯝꯗ ꯂꯩꯔꯤꯗꯤ
ꯑꯩꯈꯣꯏꯒꯤ ꯂꯩꯀꯥꯏꯒꯤ ꯃꯤꯁꯤꯡꯁꯨ ꯌꯥꯝ ꯌꯥꯝꯅ ꯈꯪꯉꯣꯏ꯫
ꯎꯝ ꯍꯪꯉꯣꯏꯗꯕ ꯈꯛꯇꯗ ꯅꯪꯗꯤ ꯐꯣꯔꯦꯟꯗ ꯄꯣꯛꯄꯒꯤꯔ ꯑꯗꯨꯗꯤ
ꯃꯄꯥꯟ ꯊꯣꯛꯇꯦꯕ ꯑꯩꯁꯦ
ꯎꯝ ꯅꯄꯥꯟ ꯊꯣꯛꯣꯛꯇ꯭ꯔꯁꯨ ꯅꯪ ꯄꯣꯛꯑꯦ ꯍꯥꯏꯕꯗꯤ ꯈꯪꯉꯕꯅꯤꯅ ꯅꯣꯏꯒꯤ ꯃꯤ
ꯑꯗꯨ ꯅꯪ ꯅꯪꯅ ꯍꯪꯕꯨꯁꯤꯡꯗꯤ ꯈꯪꯉꯣꯏꯕ
ꯌꯦꯁ ꯑꯩ ꯈꯪꯅꯕ ꯀꯅꯥꯔ ꯈꯪꯗ꯭ꯔꯒ ꯌꯦꯁ ꯋꯥꯔꯤꯗꯤ ꯑꯁ ꯅꯪ ꯊꯤꯕꯗꯤ ꯂꯥꯏꯌꯦ ꯅꯣꯏꯒꯤ ꯆꯔꯆꯀꯤ ꯑꯩꯈꯣꯏꯒꯤ ꯑꯍꯟ ꯅꯍꯥꯟ ꯎꯝ ꯇꯧꯔꯝꯕ ꯃꯤꯗꯣ ꯑꯩꯈꯣꯏ ꯃꯤ ꯏꯆꯦꯈꯣꯏꯒꯤ ꯑꯪꯀꯜ ꯑꯣꯏꯗꯣꯏꯅꯦꯕ
ꯀꯅꯥꯅꯤꯕ ꯀꯅꯥ
ꯎꯝ ꯊꯥꯏꯅ ꯎꯝ ꯅꯣꯏꯒꯤ ꯑꯍꯟꯗꯣ ꯎꯝ ꯑꯦꯁꯤꯁꯇꯦꯟ ꯄꯥꯁꯇꯔꯗꯣ꯫ ꯀꯍꯨꯂꯣꯡꯒꯤ ꯃꯤꯗꯣ ꯇꯦꯡꯗꯥꯏꯒꯤ ꯃꯤ꯫